ꯑ ꯇꯥꯏꯀꯣ
ꯇꯥꯏ ꯇꯥꯏ ꯇꯥꯏ
ꯑꯣ ꯀꯔꯤ ꯇꯧꯔꯦ ꯉꯁꯤ
ꯑꯁꯤ ꯗ꯭ꯌꯨꯇꯤ ꯇꯥꯕꯅꯦ ꯆꯔꯁꯆ ꯆꯠꯇꯔꯦꯗ
ꯅꯪꯗꯣ ꯀꯔꯤ ꯗ꯭ꯌꯨꯇꯤꯔꯒꯣ ꯑꯃꯨꯛꯀ ꯀꯧꯈ꯭ꯔꯦꯅꯦ
ꯍꯁ
ꯍꯣꯔꯦ ꯍꯌꯦꯡ ꯑꯩ ꯁꯥꯏꯀꯦꯇꯤꯛꯀꯤ ꯗꯣꯛꯇꯔꯗ ꯇꯥꯟꯅꯁꯦ ꯅꯪꯒꯤꯗ ꯁꯥꯏꯀ꯭ꯔꯦꯇꯤꯛ ꯗꯣꯛꯇꯔꯗ ꯆꯠꯁꯦꯕ
ꯉꯥꯏꯌꯣ ꯑꯦ ꯑꯩꯈꯣꯏ ꯑꯅꯤꯒꯤ ꯇꯦꯛꯁ ꯄꯥꯒꯦ ꯑꯩ ꯑꯃꯨꯛꯀ ꯀꯧꯈ꯭ꯔꯅꯦ ꯉꯁꯤ
ꯉꯁꯤꯅꯤꯀꯣ ꯑꯩꯈꯣꯏ ꯀꯣꯜ ꯇꯧꯕꯁꯦ ꯑꯣ ꯉꯔꯥꯡꯂꯥ
ꯉꯁꯥꯏ
ꯉꯁꯤꯅꯤꯀꯣ
ꯍꯣꯏ
ꯑꯣ ꯑꯁ
ꯁꯟꯇ꯭ꯔꯤ ꯁꯟꯇ꯭ꯔꯤ
ꯑꯗꯨ ꯑꯩ ꯀꯣꯟꯐ꯭ꯌꯨꯁ ꯆꯠꯈ꯭ꯔꯦꯕ
ꯎꯝ
ꯑꯣ ꯑꯣ ꯈꯪꯉꯤ ꯈꯪꯉꯤ ꯑꯗꯨꯗ ꯂꯩꯕꯗꯣ ꯑꯥ ꯁꯥꯎꯠꯇ ꯂꯩꯕꯗꯣ ꯐꯖꯅ ꯈꯪꯉꯦꯍꯦ
ꯎꯝ
ꯐꯖꯅ ꯈꯪꯕꯅꯦ ꯈꯪꯕꯅꯦ
ꯐꯌꯦ ꯐꯌꯦ ꯈꯥꯟꯅꯗꯤꯦ
ꯎꯝ ꯑꯗꯨ ꯅꯪꯗꯤ ꯀꯔꯤ ꯇꯧꯔꯒ ꯂꯩꯕ꯭ꯔꯣ ꯍꯧꯖꯤꯛꯇꯤ
ꯋꯥꯔꯁꯤꯞ ꯂꯣꯏꯕꯗ ꯂꯣꯏꯔꯒ ꯂꯩꯌꯦꯗ
ꯑꯣ ꯆꯥꯛꯁꯨ ꯆꯥꯔꯕ꯭ꯔꯥ
ꯎꯝ ꯆꯥꯛ ꯆꯥꯔꯦ ꯆꯥꯛ ꯆꯥꯕ ꯂꯣꯏꯔꯦ ꯣꯔꯁꯤꯠ ꯇꯧꯕꯅꯦ
ꯑꯣ ꯑꯣ ꯌꯥꯝ ꯐꯩꯅꯦ
ꯆꯦꯁꯨ ꯍꯌꯦꯡ ꯑꯃꯨꯛ ꯆꯠꯂꯅꯦꯕ ꯑꯗꯨꯒꯤ
ꯑꯣ ꯑꯣ ꯅꯪꯒꯤ ꯅꯆꯦ ꯂꯨꯍꯣꯡꯈ꯭ꯔꯕꯗꯨꯔꯥ
ꯑ ꯀꯩꯅꯣꯒꯤ ꯃꯌꯥꯝꯕ ꯍꯥꯏꯕꯗꯣ ꯑꯩꯅ
ꯑꯣ ꯑꯣ
ꯈꯪꯉꯦꯀꯣ
ꯍꯣꯏ ꯍꯣꯏ
ꯎꯝ ꯑꯗꯨ ꯃꯌꯥꯝꯕꯒꯤ ꯀꯩꯅꯣ ꯑꯥ
ꯑꯗꯨ ꯅꯪ ꯇꯨꯝꯗꯤ ꯇꯨꯝꯈ꯭ꯔꯕ꯭ꯔꯣ
ꯇꯨꯝꯗꯦꯗ ꯀꯗꯥꯏꯗꯒꯤꯅꯗ ꯉꯁꯥꯏ ꯑꯩꯅ ꯊꯝꯕꯗꯣ
ꯎꯝ
ꯃꯨꯀꯣ ꯖꯔ ꯆꯠꯂꯦ
ꯑꯣ ꯀꯔꯤ ꯊꯤꯕ ꯆꯠꯄ꯭ꯔꯥ
ꯏꯆꯦ ꯃꯆꯥ ꯃꯣꯏꯒꯤ ꯐꯨꯠꯕꯣꯜ ꯈꯔ ꯂꯩꯕ ꯆꯠꯄꯅꯤꯅ
ꯑꯣ ꯑꯣ ꯑꯗꯨ ꯂꯧꯗꯤ ꯂꯧꯕ꯭ꯔꯣ
ꯎꯝ ꯍꯣꯏ ꯂꯧꯋꯦꯗ ꯑꯍꯨꯝ ꯃꯔꯤ ꯂꯧꯕꯤꯈ꯭ꯔꯦꯗ
ꯑ ꯐꯩꯅꯦ ꯅꯪ ꯏꯗꯤ ꯂꯣꯒꯦ
ꯑꯩꯒꯤꯗꯤ ꯂꯧꯗꯦꯅ ꯑꯩꯒꯤꯗꯤ ꯂꯩꯌꯦꯅ
ꯑꯥ ꯂꯩꯔꯁꯨ ꯂꯧꯒꯗꯕꯅꯤꯅꯦ ꯄꯥꯈꯥꯡ ꯁꯥꯅꯤꯡꯉꯥꯏ
ꯁꯥꯅꯤꯡꯗ꯭ꯔꯦꯗ
ꯀꯨꯏꯈ꯭ꯔꯦꯗ ꯅꯪ ꯑꯃꯨꯛꯀ ꯄꯥꯈꯪ ꯁꯥꯕ ꯌꯥꯔꯅꯤꯗ
ꯎꯝ ꯌꯥꯔꯅꯤ ꯂꯥꯗꯤ
ꯎꯝ ꯐꯦꯕꯋꯥꯔꯤꯗꯅꯤꯀꯣ ꯅꯪꯗꯤ ꯗꯣ ꯐꯦꯕ꯭ꯋꯥꯔꯤ ꯃꯥꯔꯆ ꯑꯦ ꯑꯦꯄ꯭ꯔꯤꯜ ꯃꯦ ꯖꯨꯟ ꯖꯨꯂꯥꯏꯁꯦ ꯊꯥ ꯃꯉꯥꯗꯤ ꯁꯨꯈ꯭ꯔꯦꯅꯦ
ꯍꯣꯏ ꯁꯨꯨꯔꯦꯗ ꯃꯉꯥꯡꯗꯤ ꯃꯉꯥꯗꯤ
ꯀꯥ ꯍꯧꯔꯣ ꯍꯌꯦꯡ ꯍꯌꯦꯡ ꯍꯧꯔꯁꯦ
ꯍꯧꯗ꯭ꯔꯗꯤ ꯌꯥꯔꯦ ꯌꯥꯗ꯭ꯔꯦ
ꯌꯥꯗ꯭ꯔꯦ ꯌꯥꯗ꯭ꯔꯦ
ꯎꯝ ꯅꯪ ꯌꯥꯗ꯭ꯔꯦ
ꯎꯝ ꯎꯝ ꯆꯥꯛ ꯅꯪꯗꯤ
ꯑꯥ ꯆꯥꯛ ꯆꯥꯗ꯭ꯔꯤꯌꯦ ꯊꯣꯡꯕ꯭ꯔꯒ ꯀꯣ ꯊꯣꯡꯗꯤ ꯊꯣꯡꯈ꯭ꯔꯦ
ꯀꯔꯤ ꯌꯦꯟꯁꯥꯡ ꯊꯣꯡꯕꯒꯦ ꯎꯝ ꯎꯝ
ꯉꯁꯤꯗꯤ ꯑꯩꯈꯣꯏꯒꯤ ꯌꯦꯟꯁꯥꯡꯁꯦ
ꯎꯝ
ꯁꯧꯒ꯭ꯔꯤ ꯃꯅꯥꯒ ꯕꯤꯟꯁꯀ ꯀꯣ ꯀꯥꯡꯁꯣꯏ ꯊꯣꯡꯕꯤꯈ꯭ꯔꯦ ꯑꯗꯨꯒ ꯑꯩꯅ ꯆꯥꯅꯤꯡꯕꯒꯤ ꯀꯔꯤꯅꯣ ꯎꯁꯣꯏꯁꯨ ꯈꯔ ꯍꯥꯞꯄꯦ
ꯎꯝ ꯍꯧꯕꯅꯦ ꯑꯗꯨꯗꯤ
ꯌꯥꯝ ꯍꯥꯞꯄ ꯅꯠꯇꯦ ꯈꯔ ꯉꯥꯛꯇ ꯍꯥꯞ
ꯎꯝ ꯍꯥꯎꯕꯅꯦ ꯍꯥꯎꯕꯅꯦ
ꯑꯗꯨ ꯅꯣꯏꯗꯤ ꯀꯔꯤ ꯌꯦꯟꯁꯥꯡ ꯆꯥꯕ꯭ꯔꯣ
ꯑꯩ ꯉꯁꯥꯏ ꯀꯔꯤ ꯍꯥꯏꯕꯔꯅꯦ ꯍꯥꯏꯔꯌꯨꯅꯦ ꯑꯃꯨꯔꯛ ꯑꯩꯈꯣꯏꯒꯤ ꯌꯦꯟꯖꯥꯡꯗꯣ ꯍꯥꯏꯈ꯭ꯔꯦꯅ ꯑꯦꯟꯖꯥꯡ ꯑꯅꯤ ꯑꯦꯟꯖꯥꯡ ꯑꯅꯤ ꯅꯪ ꯑꯦꯟꯖꯥꯡ ꯑꯅꯤ ꯊꯣꯡꯉꯦ ꯍꯥꯏꯕꯗꯣ ꯑꯩꯅ
ꯉꯥꯎꯔꯦ ꯉꯥꯎꯔꯦ ꯅꯥꯡꯁꯦ ꯑꯩꯁꯦ ꯉꯁꯤ
ꯍꯥꯏꯌꯣꯅꯥ
ꯀꯧꯈ꯭ꯔꯦ ꯂꯣꯏꯔꯦꯍꯦ ꯑꯩꯒꯤ ꯑꯩ ꯃꯦꯃꯣꯔꯤꯁꯤ ꯌꯥꯗꯦ ꯁꯤꯗ ꯋꯥꯠꯏꯁ ꯆꯖꯔꯥ
ꯑ ꯉꯥꯅꯨ
ꯑꯣ ꯕ꯭ꯔꯣꯏꯂꯔꯒ ꯉꯥꯅꯨ ꯑꯁ ꯑꯅꯤ ꯆꯥꯏꯀꯣ ꯎꯝ
ꯑꯃꯅ ꯆꯥꯒꯦꯝ ꯆꯥꯕ ꯕꯣꯏꯜ ꯀꯩꯅꯣꯗꯣ ꯉꯥꯅꯨꯗꯣ ꯑꯃꯅ ꯆꯤꯛꯀꯟ ꯆꯤꯂꯤ ꯅꯠꯇꯕ ꯑꯁ ꯑꯗꯨꯝ ꯑꯥ ꯀꯩꯅꯣ ꯈꯥꯃꯦꯟꯒ ꯍꯥꯞꯄꯒ ꯑꯂꯨꯒ ꯍꯥꯞꯄꯒ ꯊꯣꯡꯕ
ꯑꯁ ꯑꯍꯧꯕ ꯉꯥꯛꯇꯅꯤꯍꯦ ꯅꯪꯁꯦ ꯂꯥꯛꯄꯒꯤ ꯑꯗꯨꯝ ꯆꯥꯕ ꯃꯥꯜꯂꯦꯀꯣ
ꯎꯝ ꯑꯩꯈꯣꯏ ꯑꯗꯨꯝ ꯂꯥꯛꯇ꯭ꯔꯁꯨ ꯑꯗꯨꯝ ꯆꯥꯏꯗ ꯍꯥꯏꯕꯗꯤ ꯑꯩꯈꯣꯏꯗꯣ ꯎꯝ ꯀꯩꯅꯣ ꯀꯩꯅꯣꯁꯨ ꯂꯣꯏꯌꯦ ꯑꯥ ꯐꯨꯝꯗꯣ ꯀꯥꯎꯈ꯭ꯔꯦꯅꯦ ꯑꯃꯨꯛꯀ ꯍꯧꯖꯤꯛ ꯍꯥꯏꯕꯗꯣ ꯀꯔꯤꯔ ꯑꫭ ꯉꯥꯅꯨ ꯉꯥꯅꯨ ꯎꯝ ꯉꯥꯅꯨꯁꯨ ꯈꯔ ꯑꯗꯨꯝ ꯂꯣꯏꯌꯦ ꯑꯗꯨꯒ ꯕꯣꯏꯂꯔꯁꯨ ꯑꯗꯨ ꯌꯥꯝꯅ ꯂꯣꯏꯌꯦ ꯑꯗꯨꯒꯤ
ꯑꯣ ꯅꯣꯏ ꯅꯣꯏꯅ ꯀꯣ
ꯎꯝ
ꯐꯩꯅꯦ
ꯎꯝ ꯑꯗꯨꯕꯨ ꯑꯁ ꯌꯥꯝꯅ ꯆꯥꯕꯗꯤ ꯉꯝꯗꯦꯗ ꯍꯥꯏꯕꯗꯤꯀꯣ ꯀꯩꯅꯣ ꯑꯩ ꯂꯣꯏꯕꯅꯤꯅ ꯑꯩꯈꯣꯏꯗꯣ ꯑꯗꯨꯒꯤ ꯑꯃꯨꯔꯛ ꯆꯥꯕꯤꯈ꯭ꯔꯗꯤ ꯑꯅꯤꯔꯛ ꯑꯁ ꯑꯅꯤꯔꯛꯇꯤ ꯆꯥꯅꯤꯡꯗꯦꯕ꯫
ꯑꯥ ꯎꯝ ꯑꯁ ꯉꯅꯨ ꯍꯥꯎꯅꯤ ꯍꯦ
ꯑꯁ ꯕꯦꯂꯥꯏꯇꯤꯒꯤ ꯉꯥꯅꯨꯅꯤꯅ ꯍꯥꯎꯇꯦꯗ
ꯑ ꯉꯅꯨꯁꯤ ꯍꯥꯎꯗꯤ ꯍꯥꯎꯋꯦ ꯑꯩꯒꯤ
ꯎꯝ ꯇꯕꯤꯌꯟ ꯅꯠꯇꯦ ꯐꯨꯝꯅꯦ
ꯎꯝ ꯑꯣ
ꯇꯕꯤꯌꯟꯗꯤ ꯍꯥꯎꯒꯗꯧꯕ
ꯑꯣ ꯍꯥꯎꯗ ꯍꯥꯏꯒꯗꯤ ꯐꯣꯝꯁꯨ ꯇꯁꯨ ꯍꯥꯎꯋꯤꯗ
ꯃꯍꯧꯗꯤ ꯈꯔꯗꯤ ꯋꯥꯠꯂꯦ꯫
ꯑꯣ ꯅꯣꯏꯅ ꯑꯗꯨꯒꯨꯝꯕ ꯆꯥꯕꯒꯤꯅꯦ ꯑꯩꯗꯤ ꯑꯗꯨ ꯉꯥꯅꯨꯁꯨ ꯌꯥꯝ ꯍꯧꯈ꯭ꯔꯕꯅꯤ ꯑꯩꯒꯤꯗꯤ
ꯎꯝ ꯇꯤꯐꯤꯟꯗ ꯄꯨꯔꯛꯀꯦ ꯅꯪꯒꯤ
ꯑꯁ ꯅꯪꯒꯤ ꯇꯤꯐꯤꯟ ꯉꯛ ꯇ ꯑꯁ ꯃꯁꯥ ꯐꯥꯎ ꯎꯗ꯭ꯔꯤꯌꯦ ꯑ ꯑꯌꯨꯛꯇꯛꯇ ꯁ ꯇꯤꯐꯤꯟ ꯃꯂ ꯑꯦ ꯍꯧꯖꯤꯛꯁꯨꯛꯇꯤ ꯐꯦꯃꯜ ꯂꯥꯛꯑꯦ ꯎꯗ꯭ꯔꯤꯌꯦꯅꯦ ꯃꯁꯛꯁꯨ
ꯎ ꯍꯝ
ꯑꯁꯤꯁ ꯎꯇꯔꯗꯤ ꯌꯥꯗ ꯔꯦ
ꯎꯝ ꯌꯥꯗ꯭ꯔꯦ ꯌꯥꯗ꯭ꯔꯦ
ꯎꯝ ꯌꯥꯎꯗ꯭ꯔꯦ ꯑꯩꯅ ꯀꯥꯡꯁꯣꯏ ꯉꯥꯛꯇ ꯆꯥꯔꯒ ꯂꯩꯕ ꯀꯔꯤ ꯀꯔꯤꯅꯣ ꯆꯥꯔ ꯇꯤꯐꯤꯟ ꯑꯗꯨꯝ ꯊꯔꯛꯄ꯫ ꯅꯨꯡꯉꯥꯏꯍꯦ ꯅꯪꯒꯤꯁꯦ
ꯍꯌꯦꯡ ꯍꯌꯦꯡ ꯍꯌꯦꯡ ꯊꯥꯔꯛꯄ ꯀꯥꯟꯗ ꯑꯩꯒꯤ ꯇꯤꯐꯤꯟꯗꯨ ꯭ꯄꯨꯔꯛꯎꯀꯣ
ꯇꯨꯅꯣ ꯅꯪꯒꯤ ꯇꯤꯐꯤꯟ꯫
ꯑꯗꯨꯅ ꯑꯣꯏꯕꯅꯦ ꯄꯔꯄꯜꯒꯨꯝꯕ꯫
ꯎꯝ ꯑꯁ ꯄꯔ ꯄꯥꯎꯁ ꯍꯗ ꯇꯣꯡꯉꯔ ꯂꯩꯦꯅꯦ ꯑꯩꯁꯦ
ꯑꯣ
ꯍ ꯑ ꯅꯠꯇꯦ ꯑꯩꯒꯤ ꯏꯆꯦꯈꯣꯏ ꯃꯣꯏꯁꯨ ꯑꯣꯔꯤꯁꯥ
ꯑ ꯅꯆꯦꯒꯤ
ꯑꯦ ꯑꯩꯒꯤ ꯌꯨꯝ ꯂꯥꯏꯅ ꯃꯥ ꯍꯁꯤ ꯁꯥꯥꯟꯔꯒ ꯂꯩ
ꯑ
ꯂꯤꯒꯔꯤ ꯁꯥꯕꯅꯁꯨ ꯈꯥꯟꯗ꯭ꯔꯦ ꯑꯩꯒꯣ ꯆꯣꯏꯗ ꯋꯥꯔꯤꯔꯤꯁ ꯆꯕ ꯀꯣ
ꯎꯝ
ꯃꯉꯥ ꯂꯩꯕꯅꯦ ꯏꯆꯦ ꯏꯆꯦꯅꯦ ꯑꯗꯨꯁꯨ ꯋꯥꯔꯤ ꯁꯥꯦ ꯏꯅꯃꯅꯦ ꯃꯥꯁꯨ ꯋꯥꯕꯤ ꯀꯥꯟꯟꯅ ꯆꯥꯔꯒ ꯂꯩꯌꯦ ꯑꯗꯨꯒ
ꯐꯩꯌꯦ ꯐꯩꯌꯦ
ꯑꯩꯈꯣꯏꯒꯤ ꯀꯖꯤꯟꯁꯤ ꯑꯃꯁꯨ ꯀꯟꯅ ꯁꯥꯔꯒ ꯂꯩꯑꯦ ꯑꯗꯨꯉ ꯏꯆꯦꯒꯤ ꯅꯨꯄꯥꯁꯨ ꯋꯥꯔꯤ ꯀꯥꯟꯅ ꯁꯥꯔꯒ ꯂꯩꯕꯅꯤ ꯑꯩꯈꯣꯏꯗ ꯋꯥꯔꯤ ꯁꯥꯗꯕ ꯃꯤ ꯂꯩꯇ꯭ꯔꯤꯅꯦ ꯩꯀꯥꯜ
ꯑꯗꯨꯒꯤ ꯑꯩꯈꯣꯏ ꯅꯣꯛꯅꯤꯡꯈ꯭ꯔꯕ ꯀꯣ ꯍꯦꯛ ꯍꯦꯛ ꯑꯗꯨ ꯑꯩꯅ ꯇꯧꯕꯒꯨꯝꯕ ꯃꯣꯏꯁꯤꯡꯗ ꯇ ꯈꯥꯎ ꯑ ꯉꯥꯁꯤꯁꯨ ꯑꯁ ꯉꯔꯥꯡ ꯑꯁ ꯍꯥꯎꯕꯅꯦꯍꯦ ꯍꯞꯇꯥ ꯑꯃ
ꯍꯞꯇꯥ ꯑꯃꯒꯨꯝꯅꯤ ꯆꯪꯈ꯭ꯔꯕꯅꯤꯍꯦ ꯑꯩ ꯋꯥꯔꯤꯔꯁꯕꯗꯤ
ꯁꯤꯗ ꯌꯥꯎꯕ꯭ꯔꯥ
ꯍꯣꯏ ꯑꯗꯨꯗꯅꯦ ꯋꯥꯔꯤꯗꯤ ꯁꯥꯕ ꯍꯥꯏꯕꯗꯣ ꯑꯇꯩꯩꯗ ꯋꯥꯔꯤꯁꯥꯟꯗ꯭ꯔꯦ ꯏ ꯄꯈꯣꯏꯅ ꯌ ꯀꯣ ꯇꯔꯣ ꯑꯗꯤ ꯑ ꯀꯣ ꯁ ꯃ ꯁꯤ ꯑꯗꯤ ꯃꯔ ꯆ ꯆ ꯅꯍꯥꯟꯅꯦ ꯑꯩꯈꯣꯏ ꯌꯨꯝꯕꯨ ꯀꯣꯜ ꯇꯧꯕ ꯃꯇꯝꯗ ꯀꯔꯤꯅꯣ ꯁꯥꯡꯗ꯭ꯔꯁꯨ ꯄꯨꯡ ꯑꯃ ꯑꯅꯤ ꯆꯠꯂꯒ ꯁꯥꯏꯌꯦꯕ ꯍꯧꯖꯤꯛꯀꯥꯟ ꯑꯗꯨꯒ
ꯈꯔ ꯋꯥꯈ꯭ꯔꯕ ꯃꯣꯏꯁꯦ ꯍꯧꯖꯤꯛꯀꯥꯟ ꯑꯗꯨꯒꯨꯝꯕ ꯇꯧꯅꯤꯡꯉꯥꯏ ꯈꯔ ꯋꯥꯔꯒ ꯂꯩꯅꯦ ꯀꯔꯤ ꯇꯧꯁꯤꯔꯥ ꯈꯪꯗꯦ ꯑꯩꯈꯣꯏ ꯌꯨꯝꯁꯦ ꯅꯪ ꯈꯪꯉꯤꯀꯣ ꯌꯦꯟ ꯇꯥꯏꯥꯏꯀꯣ
ꯌꯦ ꯇꯏꯗ ꯎꯝ ꯑꯦ ꯀꯥꯎꯈ꯭ꯔꯦꯅꯦ ꯅꯪꯁꯦ ꯇꯤꯗꯒꯤꯔ ꯑꯦꯟꯗꯒꯤꯔ ꯀꯗꯣ ꯀꯥꯎꯈ꯭ꯔꯦꯅꯦ
ꯆꯤꯗꯒ ꯅꯪꯁꯨ ꯌꯥꯝ ꯀꯥꯎꯋꯦꯍꯦ ꯑꯦꯈꯣꯏ ꯑꯩꯈꯣꯏꯒ ꯆꯠ ꯃꯥꯟꯅꯩꯍꯦ
ꯑꯗꯨ ꯈꯛꯇꯅꯦꯍꯦ ꯍꯥꯏꯗꯤ ꯀꯥꯎꯕ
ꯑꯦꯁ ꯊꯖꯅꯦꯀ
ꯑꯗꯨ ꯈꯛꯇꯅꯦꯗ
ꯊꯥꯖꯗꯦ ꯊꯥꯖꯕ ꯋꯥꯠꯈ꯭ꯔꯦ
ꯎꯝ ꯐꯖꯕ ꯀꯣꯝꯕꯗ ꯉꯉꯥ ꯂꯩꯔꯤꯕꯅꯦꯀꯣ
ꯍꯣꯏ
ꯊꯥꯖꯗꯕ ꯀꯣꯝꯗ ꯉꯥ ꯂꯩꯕꯅꯦ
ꯉꯥ ꯌꯥꯝ ꯐꯔꯅꯤ ꯑꯩꯈꯣꯏ
ꯎꯝ ꯑꯁ ꯉꯔꯥꯡ ꯑꯩꯒꯤ ꯃꯪꯗꯣ ꯑꯁ ꯂꯣꯏꯔꯦ ꯂꯤꯟ ꯅꯠꯇꯦ ꯉꯔꯥꯡ ꯍꯥꯏꯕꯗꯤ ꯉꯁꯥꯏ ꯈꯔ ꯇꯨꯝꯃꯦꯕꯀꯣ
ꯎꯝ
ꯎꯝ ꯈꯤꯇꯪ ꯇꯨꯝꯃꯦ ꯍꯥꯐ ꯑꯦꯟ ꯑꯋꯥꯔꯒꯨꯝꯕ ꯇꯨꯝꯃꯦ ꯎꯝ ꯕꯖꯥꯔ ꯆꯠꯄ ꯂꯣꯏꯔꯒ
ꯎꯝ
ꯑꯁ ꯂꯤꯟ ꯈꯛꯇꯪ ꯑꯗꯨꯝ ꯎꯔꯒ ꯂꯩꯕ ꯑꯁ
ꯖꯤꯒꯔꯥ ꯈꯪꯗꯦ
ꯀꯔꯤ ꯀꯔꯤ ꯈꯪꯇꯪ ꯎꯔ ꯋꯥꯂꯦ ꯍꯥꯏꯦꯕ
ꯂꯤꯟ ꯂꯤꯤꯟ
ꯑꯣ ꯑꯗꯨ ꯑꯩ ꯈꯪꯍꯧꯗ꯭ꯔꯣꯏꯅꯦ ꯂꯤꯟ ꯍꯥꯏꯕꯁꯦ
ꯁ꯭ꯅꯦꯛ
ꯍꯥꯏꯒꯅꯣ ꯍꯥꯏꯒ
ꯎ ꯎ ꯑ
ꯂꯣꯏꯔꯦ ꯅꯪꯒꯤ ꯏ ꯃꯥꯡꯁꯦ ꯑꯗꯨ ꯅꯪ ꯀ꯭ꯌꯨ ꯇꯧꯗꯦ ꯅꯪ ꯍꯥꯠꯇꯣꯛꯇꯦ ꯅꯪꯒꯤ ꯃꯥꯡ ꯈꯪꯗ ꯑꯗꯨ ꯎꯕꯗꯣ ꯍꯥꯠꯇꯣꯛꯇꯦ ꯎꯝ
ꯑꯩ ꯋꯥꯔꯤ ꯁꯥꯔꯛꯀꯦꯅꯦ ꯑꯗꯣ ꯑꯩꯕꯨ ꯆꯤꯛꯈ꯭ꯔꯦꯕꯀꯣ
ꯎꯝ
ꯃꯤꯕꯨ ꯆꯤꯛꯄꯤꯔꯗꯤ ꯃꯥꯒꯤ ꯀꯩꯅꯣ ꯑ ꯕ꯭ꯂꯠꯇꯣ ꯃꯥꯒꯤ ꯏꯗꯣ ꯑꯃꯨꯛꯀ ꯍꯥꯞꯆꯤꯜꯂꯗꯤ ꯑꯃꯨꯛꯀ ꯐꯔꯛꯑꯦ ꯍꯥꯏꯑꯦ ꯍꯥꯏꯅꯀꯣ ꯆꯤꯛꯄꯤꯕꯗꯣ ꯑꯗꯨ ꯑꯩꯗꯣ ꯍꯥꯠꯂꯒ ꯃꯥꯒꯤ ꯕ꯭ꯂꯠꯇꯣ ꯑꯩ ꯃꯥꯅ ꯆꯤꯛꯄꯤꯕ ꯃꯐꯝꯗ ꯑꯃꯨꯛꯀ ꯇꯩꯌꯦꯕ
ꯑꯣ
ꯑꯗꯨꯗꯒꯤ ꯑꯗꯨꯝ ꯑꯃꯨꯛ ꯍꯋꯥꯏꯈꯔꯦꯗ
ꯑꯣ ꯑꯗꯨꯗꯤ ꯐꯕ ꯃꯥꯜꯂꯦꯀꯣ ꯑꯗꯨꯗꯤ ꯅꯪꯒꯤ ꯗ꯭ꯔꯤꯝꯁꯦ
ꯐꯕ꯭ꯔ ꯐꯥꯗꯕ꯭ꯔ ꯈꯪꯦ
ꯐꯅꯦ
ꯎꯝ ꯍꯥꯠ ꯄꯠꯇ ꯍꯥ ꯆꯦꯅ
ꯎꯝ ꯍꯠꯈ꯭ꯔꯗꯤ ꯐꯈ꯭ꯔꯦ
ꯍꯥꯠ ꯈꯔꯗꯤ ꯐꯕꯅꯦ
ꯎꯝ ꯑꯗꯨ ꯍꯥꯠꯇ꯭ꯔꯗꯤ ꯑꯩꯈꯣꯏ ꯀꯔꯤꯅꯣ ꯆꯨꯕ ꯕꯣꯔꯤꯡ ꯀꯤꯕ ꯑꯃ ꯂꯩꯕ ꯎꯝ
ꯍꯥꯠꯂꯒ ꯑꯗꯣ ꯗꯣꯛꯇꯔꯗ ꯗꯣꯛꯇꯔꯗ ꯎ ꯗꯣꯛꯇꯔꯗ ꯆꯠꯂꯦ ꯗꯣꯛꯇꯔꯗ ꯆꯠꯂꯒ